ꯑ ꯇꯥꯕ꯭ꯔ
ꯇꯥꯏ
ꯎꯝ ꯉꯁꯥꯏꯗꯨꯣ ꯇꯧꯔꯛꯑꯒꯦ ꯍꯥꯏꯔꯒ ꯅꯪ ꯑꯃꯨꯛ ꯍꯜꯂꯛꯇꯕ
ꯑꯣ ꯑꯩꯗꯣ ꯉꯁꯥꯏꯗ ꯇ꯭ꯔꯦꯅꯤꯡ ꯆꯠꯄꯅꯦ ꯁꯤꯗ
ꯎꯝ ꯎꯝ ꯑꯩꯁꯨ ꯊꯕꯛ ꯆꯤꯟꯕꯒꯤꯔꯅ ꯑꯃꯨꯛ ꯈꯟꯕꯅꯦꯕ
ꯎꯝ ꯑꯣ ꯍꯣ ꯆꯥꯛꯄꯤꯤ ꯆꯥꯔꯕ꯭ꯔꯣ
ꯆꯥꯔꯦ ꯑꯩꯗꯤ
ꯑꯣ ꯑꯩꯁꯨ ꯆꯥꯔꯦ ꯑꯩꯁꯨ ꯆꯥꯔꯦ
ꯎꯝ ꯀ꯭ꯔꯤꯟꯖꯥ
ꯑ ꯑꯁ ꯁꯤꯗꯗꯤ ꯃꯌꯥꯡꯒꯤ ꯆꯤꯟꯖꯥꯛ ꯆꯥꯦ ꯇꯥꯕ ꯌꯥꯗ꯭ꯔꯦ ꯑꯗꯣ ꯑꯣ ꯉꯁꯤꯗꯤ ꯀꯥꯡꯍꯧ ꯑꯃ ꯄꯤ ꯐꯥꯎꯋꯦ
ꯑ ꯑ ꯀꯔꯤ ꯆ ꯍꯥꯏꯕ
ꯗꯥꯜꯒ ꯀꯩꯅꯣꯒ ꯀꯥꯡꯍꯧꯒ
ꯎꯝ ꯍꯥꯎꯕ꯭ꯔꯣ
ꯐꯥꯎ ꯀꯗ
ꯀꯩꯒꯤꯅꯣ ꯍꯥꯏꯁꯦ
ꯑꯩꯗꯣ ꯃꯅꯤꯄꯨꯔꯗ ꯊꯨꯅ ꯇꯣꯡꯅꯤꯡꯕꯅꯦ ꯑꯗꯣ ꯑꯁ ꯌꯥꯗ꯭ꯔꯦ ꯎ
ꯎꯝ ꯀꯔꯤ ꯊꯕꯛ ꯇꯧꯔꯒ ꯂꯩꯕ꯭ꯔꯣ ꯑꯗꯨꯗ
ꯊꯕꯛꯇꯤ ꯅꯠꯇꯦ ꯑꯩ ꯏꯁꯀꯣꯂꯥꯔꯁꯤꯞ ꯐꯪꯕꯀꯣ ꯑꯗꯣ ꯏꯁꯀꯣꯂꯥꯔꯁꯤꯞꯇꯨꯒꯤ ꯃꯣꯏ ꯀꯣꯝꯄꯦꯅꯤꯅ ꯍꯧꯧꯔꯛꯄ ꯑꯗꯣ ꯍꯧꯖꯤꯛ ꯃꯨꯝꯕꯥꯏꯗ ꯂꯩꯔꯤ ꯁꯦꯇꯜ ꯇꯧꯔꯒ
ꯎꯝ ꯐꯩꯌꯦ ꯐꯩꯌꯦ ꯇꯣꯝ ꯇꯔꯣ
ꯑꯩꯒ ꯑꯩꯒꯤ ꯐ꯭ꯔꯦꯟ ꯈꯔꯒ
ꯎꯝ ꯐꯩꯌꯦ ꯀꯔꯝ ꯀꯥꯟꯗ ꯂꯥꯛꯇꯣꯏꯕ
ꯑꯗꯀꯤ ꯖꯨꯂꯥꯏ ꯊ꯭ꯔꯤꯗ
ꯑꯣ
ꯅꯪꯗꯤ ꯀꯩ ꯇꯧꯕ꯭ꯔꯣ ꯀꯩ ꯇꯧꯒꯦ
ꯑꯩꯗꯤ ꯃꯛ ꯃꯔꯛꯇ ꯀꯣꯂꯦꯖ ꯆꯠꯂꯦ ꯑꯗꯨꯒ ꯌꯨꯝꯒꯤ ꯊꯕꯛ ꯃ ꯇꯤꯉ ꯄꯥꯉꯒ ꯂꯩꯗ
ꯑꯣ ꯀꯩ ꯀꯣꯂꯦꯖꯇ
ꯏꯦꯝꯕꯤ ꯀꯣꯅꯨ ꯃꯃꯥꯡꯗ ꯂꯩꯕꯗꯣ
ꯑꯣ ꯑꯣ ꯑꯗꯨꯗꯤ ꯅꯪ ꯑꯗꯨ꯭ꯋꯥꯏ ꯑꯅꯛꯄꯗꯩꯔꯣ
ꯎꯝ
ꯇꯥꯥꯏꯁ ꯈꯪꯉꯤ ꯀꯦꯩꯅꯣ
ꯎꯝ ꯈꯪꯒꯅꯤꯗ ꯅꯣꯏꯗꯤ ꯑꯗꯨꯝ ꯈꯪꯒꯅꯤ
ꯑꯣ ꯍꯣ
ꯅꯪꯗꯤ ꯂꯩꯔꯤ ꯇꯝꯕ ꯂꯣꯏꯔꯕ꯭ꯔꯣ ꯍꯥꯏꯁꯦ
ꯑꯩ ꯇꯝꯕꯜꯣ ꯑꯣꯏꯣꯏꯗꯣꯏꯔꯤꯦ ꯑ ꯌꯥꯎꯔꯤ ꯐꯥꯜꯁ ꯑꯦꯔꯅꯦ ꯩꯅꯣꯗ ꯑꯦꯟ ꯁꯤ ꯃꯅꯤ ꯀꯨꯔꯣ
ꯎꯝ ꯍꯣꯏ ꯑꯗꯨꯗꯤ ꯑꯩꯅ ꯅꯣꯡꯉꯣꯟꯗꯒꯤꯩ ꯈꯔ ꯍꯦꯜꯂꯦꯀꯣ
ꯑꯣ ꯅꯣꯏꯅꯀ ꯏꯌꯥꯔ ꯑꯣꯏꯕ ꯑ ꯑꯗꯣ ꯁꯤꯒꯤ ꯑꯦꯞꯁꯦ ꯁꯦꯛ ꯑꯣꯏꯕ꯭ꯔꯣ ꯍꯥꯏꯗꯤ ꯁꯤꯒꯤ ꯑꯦꯞꯁꯦ ꯁꯦꯞ ꯑꯣꯏꯕ꯭ꯔꯣ ꯄꯥꯔꯁꯣꯅꯦꯜ ꯗꯤꯇꯦꯜꯁ ꯁꯨꯝ ꯁꯦꯌꯔ ꯇꯧꯕ
ꯝ ꯎꯝ ꯑ ꯀꯩꯅꯣ ꯊꯔ ꯑ ꯎꯗꯕ꯭ꯔꯣ
ꯣꯏ ꯆ
ꯃꯤꯡꯒꯨꯝꯕ ꯄꯥꯟꯕ ꯌꯥꯗꯕ ꯂꯩꯕꯅꯦꯕ ꯑꯗꯨꯝ ꯌꯥꯏꯑ ꯃꯩꯇꯩꯂꯣꯟꯜꯗꯒꯤꯗꯤ ꯑꯗꯨꯝ ꯌꯥꯏꯑ
ꯍꯜꯂꯣ
ꯑꯥ
ꯍꯜꯂꯣ
ꯍꯧ ꯇꯥꯏ ꯇꯥꯏ
ꯀꯩ ꯊꯥꯔꯛꯀꯦ ꯋꯥꯆꯦꯞꯇꯗꯤ ꯀꯩꯝ ꯊꯥꯔꯛꯀꯦꯗ
ꯑꯩꯅ ꯍꯥꯏꯗꯤꯀꯣ ꯒ꯭ꯔꯨꯞꯇꯨꯗ ꯍꯥꯏꯕ
ꯑꯣ ꯑꯣ ꯒꯨꯞ ꯊ ꯍꯥꯔꯛꯄꯗꯣ ꯑꯩꯁꯨ ꯆꯦꯛ ꯀꯦ ꯇꯧꯋꯦ ꯑꯗꯨꯁ ꯆ ꯀꯝꯕ ꯁꯔ ꯇꯧꯕꯅꯣ ꯍꯥꯏꯇꯥꯔꯦ
ꯎꯝ ꯑꯗꯣ ꯑꯗꯨꯝ ꯑ ꯃꯅꯤꯄꯨꯔꯤ ꯂꯣꯟꯗꯗꯤ ꯑꯗꯨꯝ ꯌꯥꯏꯗꯅ
ꯑ ꯌꯥꯕꯗꯤ ꯌꯥꯗꯣꯉ ꯦ ꯁꯨꯃꯥꯏꯔꯦ ꯀꯦ ꯑꯗꯨꯒꯨꯝꯕꯔꯤ
ꯎꯝ ꯑꯗꯨꯅꯤ ꯎꯝ ꯁꯤꯗ ꯋꯥ ꯉꯥꯡ ꯄꯉꯥꯡ ꯉꯥꯡꯕ ꯌꯥꯗꯦꯕ
ꯑꯣ ꯑꯗꯨꯅꯦꯁꯨ ꯃꯥꯟꯕꯥꯟꯕꯒꯤ
ꯎꯝ ꯎꯝ
ꯑꯥ ꯁ ꯅꯨꯡꯉꯥꯏꯕ꯭ꯔꯣ ꯑꯗꯨꯗ ꯂꯩꯕ ꯀꯃꯥꯏꯅ ꯇꯧꯒꯦ ꯑꯩꯗꯤ ꯋꯥ ꯑꯥꯔ ꯑꯦꯐ ꯁꯤꯗ ꯂꯩꯕ
ꯋꯥꯕꯅꯤꯗꯥꯥꯏꯁꯨ ꯉꯁꯤꯒꯤ ꯄꯣꯊꯥꯕ ꯄꯥꯎ ꯐꯪꯗꯦꯗ
ꯑꯣ ꯑꯗꯨꯒꯤ ꯒ꯭ꯔꯨꯞꯇ ꯌꯥꯎꯕ ꯃꯈꯩꯗꯣ ꯑꯗꯨꯝ ꯀꯣꯜ ꯇꯧꯕꯣ ꯅꯪꯗ
ꯑ ꯇꯧꯗꯦ
ꯑꯣ
ꯃꯣꯏꯅ ꯐꯣꯟ ꯇꯧꯔꯛꯑꯒꯦꯅ ꯍꯥꯏꯔꯛꯄꯁꯨ ꯂꯩꯌꯦꯕꯀꯣ
ꯑꯥ
ꯑꯩꯅꯗꯤ ꯇꯧꯗ꯭ꯔꯤꯕ ꯑꯗ ꯑꯩꯅ ꯇꯧꯕ ꯍꯥꯏꯕꯁꯤ ꯅꯪꯒ ꯍꯧꯖꯤꯛ ꯎꯝ ꯃꯤ ꯑꯅꯤ ꯂꯩꯌꯦ ꯍꯥꯏꯅ ꯇꯧꯒꯦ ꯍꯥꯏꯕꯁꯦ
ꯑꯣ
ꯑꯗꯨ ꯑꯩꯅ ꯃꯩꯇꯩ ꯃꯆꯥꯗꯣ ꯈꯟꯕ ꯑꯗꯨꯏꯅꯤꯅꯦ
ꯑꯣ ꯍ
ꯑꯗꯨꯝ ꯃꯅꯤꯄꯨꯔꯤ ꯂꯣꯟꯗ ꯉꯥꯡꯒꯅꯤꯗꯅ ꯑꯗꯨꯒꯤ
ꯎꯝ ꯃꯥꯅꯤ ꯑꯌꯥꯝꯕ ꯑꯩꯅ ꯒ꯭ꯔꯨꯞꯇ ꯌꯦꯡꯕꯁꯨ ꯑꯌꯥꯝꯕ ꯇ꯭ꯔꯥ ꯉꯥꯛꯇ ꯍꯨꯏꯌꯦ
ꯎꯝ
ꯃꯅꯤꯄꯨꯔ ꯌꯥꯝꯅ ꯎꯗꯦꯕ
ꯎꯝ ꯑꯗꯣ ꯋꯥꯔꯤ ꯁꯥꯟꯅꯕꯁꯨ ꯑꯗꯨꯝ ꯃꯩꯇꯩ ꯃꯆꯥꯅ ꯑꯗꯨꯝ ꯍꯦꯟꯅ ꯅꯨꯡꯉꯥꯏꯕꯗꯤ ꯃꯣꯏꯗꯤ ꯃꯣꯏ ꯂꯣꯟꯗꯣ ꯑꯗꯨꯝ ꯉꯥꯡꯕꯅꯤꯅꯀꯣ
ꯑꯣ
ꯍꯥꯏ ꯌꯥꯝ ꯍꯩꯗꯅ
ꯃꯥꯅꯦ
ꯎꯝ ꯍꯥꯏꯗꯤ ꯃꯩꯇꯩ ꯃꯆꯥ ꯑꯣꯏꯗ꯭ꯔꯗꯤ ꯑꯃꯨꯛꯀ ꯂꯣꯟꯗꯣ ꯐꯖꯅ ꯈꯪꯗꯕꯁꯨ ꯂꯩ
ꯎꯝ ꯎꯝ
ꯉꯥꯡꯅꯕꯁꯨ ꯌꯥꯝ ꯅꯨꯡꯉꯥꯏꯕ ꯑꯣꯏꯗꯦꯕ
ꯑꯥ
ꯅꯪ ꯆꯍꯤ ꯀꯌꯥ ꯁꯨꯔꯒꯦ ꯍꯥꯏꯁꯦ
ꯏꯗꯤ ꯑ ꯑꯗ ꯀ꯭ꯋꯦꯟꯇꯤ ꯋꯥꯟ ꯑꯗ ꯀꯦ ꯁꯤꯒꯤ ꯏꯌꯥꯔꯁꯤꯗ ꯑꯣ
ꯑꯩꯒ ꯃꯅ
ꯑꯣ ꯍꯣ ꯑꯝ ꯎꯝ ꯃꯅꯤ ꯃꯩꯇꯩꯒꯤ ꯑꯦꯟꯁꯥꯡꯗ ꯅꯪꯅ ꯄꯥꯝꯕꯅꯦꯦ ꯀꯩ ꯌꯦꯟꯁꯥꯡꯅꯣ
ꯀ ꯊꯪ ꯆꯥꯒꯦ ꯌꯥꯝꯕ
ꯀꯪꯗꯗ ꯑꯩꯗꯤ ꯂꯣꯏ ꯄꯥꯝꯃꯤꯗ
ꯑꯣ ꯐꯩꯅꯦ
ꯎꯝ ꯅꯪꯗꯤ
ꯑꯩꯗꯤ ꯃꯩꯇꯩ ꯀꯗꯗꯤ ꯑꯥ ꯀꯥꯡꯁꯣꯏꯒ
ꯎꯝ ꯀꯥꯡꯁꯦ
ꯑ ꯀꯟ ꯁ ꯌꯥꯝ ꯄꯥꯃꯦ
ꯎꯝ ꯌꯥꯝ ꯊꯥꯖꯗꯦꯀꯣ
ꯀꯩꯒꯤ
ꯀꯥꯡꯁꯣꯏ ꯄꯥꯝꯔꯝꯕꯁ ꯊꯥꯖꯗꯦ ꯍꯥꯏꯕꯅꯤꯗ
ꯑ ꯏꯁ ꯑꯩꯗꯤ ꯁꯤꯗ ꯂꯩ ꯀꯁꯨ ꯆꯗꯔꯦ
ꯎꯝ ꯀꯥꯡꯁꯣꯏ ꯊꯣꯡꯕ ꯍꯩꯕꯅꯦ ꯑꯩꯗꯤ
ꯑꯣ
ꯑꯗꯨꯝ ꯊꯣꯡꯕꯅꯤꯅ
ꯑꯩꯁꯨꯣ ꯍꯣꯏꯔ
ꯎꯝ ꯆꯥꯛ ꯌꯦꯟꯁꯥꯡ ꯊꯣꯡꯕ꯭ꯔꯣꯗꯤ ꯅꯪꯁꯨ
ꯑꯩꯗꯤ ꯊꯣꯡꯉꯦ
ꯎꯝ ꯊꯣꯡꯔꯝꯗꯧ ꯃꯥꯟꯗꯕꯗꯤ
ꯑꯦ ꯀꯩꯅꯣꯁꯨ ꯀꯃꯥꯏꯅ
ꯅꯨꯄꯥꯗꯤ ꯆꯥꯛ ꯌꯦꯟꯁꯥꯡ ꯄꯥꯛ ꯊꯣꯡꯗꯦꯗꯅ ꯑꯗꯨꯒꯤꯅꯤꯗ
ꯑꯥ ꯑꯗꯣ ꯑꯩꯈꯣꯏ ꯏ ꯃꯣꯝꯗꯤ ꯌꯥꯗꯦ ꯃꯃꯥ ꯑꯩꯈꯣꯏ ꯏꯃꯥꯗꯤ ꯌꯥꯗꯦ ꯑꯗꯨ ꯇꯧꯕ
ꯑꯗꯨꯒꯤ
ꯅꯣꯏꯗꯤ ꯅꯆꯤꯟ ꯏꯅꯥꯎꯗꯤ ꯀꯌꯥ ꯁꯨꯕ
ꯑꯩꯈꯣꯏ ꯑꯍꯨꯝ ꯑꯣꯏꯌꯦꯦ
ꯎꯝꯁꯕꯥ
ꯑꯩꯅ ꯑꯅꯤꯁꯨꯕ ꯑꯩꯒꯤ ꯃꯊꯛꯇꯅ ꯕ꯭ꯔꯗꯔ ꯃꯈ ꯈ ꯁꯁꯇꯔ
ꯎꯝ ꯑꯗꯨꯗꯤ ꯈ꯭ꯋꯥꯏ ꯃꯌꯥꯏ ꯊꯥꯡꯕꯅꯤꯅꯦ
ꯃꯥꯅꯦ ꯃꯌꯥꯏ ꯊꯪꯕꯅꯦ ꯃꯌꯥꯏ ꯊꯪꯕꯁꯦ ꯆꯨꯝꯅ ꯑꯝꯇ ꯉꯥꯡꯗꯔꯤꯅꯦ ꯃꯌꯥ
ꯍꯥꯥ
ꯃꯌꯥꯏ ꯊꯪꯕꯁꯦ ꯆꯨꯝꯅ ꯑꯝꯇꯪ ꯉꯥꯡꯕꯤꯗꯦꯕ ꯃꯌꯥꯝꯅ
ꯑꯐꯠꯇꯕꯅꯤꯒꯔ
ꯅꯪꯗꯤ ꯈ꯭ꯋꯥꯏ ꯃꯌꯥꯏ ꯊꯥꯡꯉꯤꯅꯦ
ꯀꯣꯏ ꯃ ꯌꯥꯏ ꯊꯪꯕꯅꯦ ꯍꯧ
ꯎꯝ ꯅꯪꯒꯤ ꯃꯊꯛꯇ ꯑꯃ ꯅꯪꯒꯤ ꯃꯈꯥꯗ ꯑꯃ
ꯌꯥ
ꯃꯁꯤ ꯅꯥꯏ ꯍꯥꯏꯦꯕꯅꯤ ꯀꯣ
ꯑꯁ ꯀꯅꯥꯅ ꯍꯥꯏꯅ ꯍꯥꯏꯖꯅꯤꯡꯉꯅꯤꯗ ꯆꯥꯁ
ꯑ ꯍꯅꯑ ꯌꯥꯝ ꯂꯝ ꯍꯦꯜꯂ ꯍꯥꯏꯕꯅꯤꯀꯣ
ꯎꯝ ꯅꯪꯒꯤꯁꯤꯕꯁꯇꯤ
ꯍꯈꯣꯏ ꯃꯔꯤ
ꯑꯣ ꯅꯪꯅ ꯀꯌꯥ ꯁꯨꯕ
ꯑꯍꯨꯝ ꯑꯩꯒꯤ ꯃꯊꯛꯇ ꯏꯆꯦ ꯏꯅꯤ ꯂꯩ ꯑꯩꯒꯤ ꯃꯈꯥꯗ ꯏ ꯑꯣꯟꯄꯤꯂꯦ
ꯅꯪꯁꯨ ꯁꯨꯝ ꯃ ꯌꯥꯏꯅꯦꯀꯣ
ꯑꯗꯣ ꯑꯩꯗꯤ ꯑꯣꯏ ꯃꯤꯌꯥꯏ ꯊꯥꯡꯗꯦꯗꯅ
ꯑꯁ ꯈ꯭ꯋꯥꯏ ꯃꯌꯥꯏꯗꯤ ꯂꯩꯔꯔꯣꯏ ꯃꯔꯤꯗ ꯃꯔꯤꯗ ꯈ꯭ꯋꯥꯏ ꯃꯌꯥꯏ ꯍꯥꯏꯗꯤ ꯀꯩ ꯑꯣꯏꯅꯤ
ꯎꯝ ꯑꯗꯣ ꯅꯪꯗꯤ ꯅꯪꯒꯤ ꯃꯊꯛꯇ ꯑꯃ ꯂꯩꯔꯦ ꯅꯪꯒꯤ ꯃꯈꯥꯗ ꯑꯃ ꯂꯩꯔꯦ
ꯑꯧ ꯃꯅꯦ ꯑꯕꯨ ꯔꯦꯛ ꯃ ꯍꯥꯏꯅꯦ ꯏꯕꯗꯤ ꯂꯪꯖꯗ ꯃꯌꯥꯏꯗꯦ ꯃꯌꯥꯏꯗꯦ
ꯗꯤ ꯃ ꯌꯥꯏꯅꯦ ꯑꯗꯨ ꯑꯣꯏꯔꯁꯨ
ꯑꯥ
ꯑꯗꯣ ꯅꯪꯒꯗꯤ ꯈꯔ ꯈꯦꯠꯅꯩ ꯍꯥꯏꯕꯅꯤ
ꯈꯦꯠꯅꯩ ꯈꯦꯠꯅꯩ ꯑꯩꯕꯨꯗꯤ ꯑꯁꯦꯡꯕ ꯃꯌꯥꯏꯅꯤ
ꯎꯝ
ꯑꯗꯨꯅ ꯃꯌꯥꯝꯅ ꯑꯁ ꯑꯩꯗꯣ ꯌꯥꯏꯃꯅꯦꯅ ꯍꯥꯏꯕꯗ
ꯎꯝ ꯌꯥꯏ ꯃꯥꯅ ꯐꯕꯅꯤꯗ
ꯍꯥꯎꯥꯎ ꯅ ꯊꯕꯔꯦ ꯑꯗꯣ ꯑꯩꯒꯤ ꯐ꯭ꯔꯦꯟ ꯃꯈꯩꯅ ꯌꯥꯝ ꯀꯣꯏꯁꯟ ꯍꯪꯅꯤꯡꯉꯦꯕꯀꯣ ꯀꯩ ꯞ ꯆꯥꯡꯖꯍꯜꯂꯝ ꯃ ꯈꯪꯕ ꯂꯥꯏꯛ ꯑꯩꯒꯤ ꯄꯥꯔꯁꯅꯦꯜꯂꯤꯇꯤꯒꯤ ꯃꯇꯥꯡꯗꯅꯦꯕ ꯅꯪꯁꯨ ꯒꯦꯁ ꯇꯧꯉ ꯑꯗꯨ ꯁꯤꯗꯤ ꯑꯗꯨꯝ ꯑꯍꯥꯟꯕ ꯊꯦꯡꯅꯕꯗꯁꯨ ꯌꯥꯝꯌꯥꯝ ꯑꯁꯨꯝ ꯈꯪꯅꯩ ꯑꯩ ꯈꯟꯕꯗ
ꯎꯝ
ꯀꯩ ꯍꯪꯉꯝꯗꯧ ꯃꯥꯡꯒꯦ
ꯎꯝ ꯅꯃꯥꯟꯅꯕꯁꯤꯅ ꯅꯪꯉꯣꯟꯗ ꯍꯥꯡꯕ ꯍꯥꯏꯕ
ꯑꯥ
ꯈꯪꯗꯦꯅꯦ ꯎꯝ
ꯑꯩꯒꯤ ꯄꯔꯁꯅꯥꯂꯤꯇꯤꯁꯦ ꯑꯦꯝ ꯄꯠꯅꯦꯗ꯭ꯔ ꯍꯥꯏꯗꯤ ꯅꯪꯁꯨ ꯏꯟꯇ꯭ꯔꯣꯕꯔꯁꯨ ꯑꯣꯏꯗꯦ ꯑꯗꯨꯒ ꯌꯥꯝ ꯑꯗꯨ ꯑꯦꯛꯁꯇ꯭ꯔꯣꯄꯥꯁꯨ ꯑꯣꯏꯗꯦꯕ ꯑꯗꯨꯒ ꯑꯩꯅ ꯋꯥ ꯉꯥꯡꯕꯗ ꯌꯥꯝꯅ ꯇꯞꯅ ꯉꯥꯡꯉꯤꯁꯦ ꯀꯩꯒꯤꯅꯣ ꯑꯣꯏ
ꯎꯝ
ꯍꯥꯏꯗꯤ ꯑꯩꯅ ꯋꯥ ꯉꯥꯡꯕꯗꯣ ꯌꯥꯝꯅ ꯊꯨꯅꯁꯨ ꯑꯗꯒꯤ ꯌꯥꯝꯅ ꯕꯣ ꯇꯨꯡꯉꯥꯡꯥꯡꯗꯦꯗꯅ
ꯎꯝ
ꯑꯗꯗꯒꯤ
ꯋꯥ ꯉꯥꯡꯕꯗ ꯑꯗꯨꯝ ꯇꯞꯅ ꯒ꯭ꯌꯥꯟ ꯇꯥꯅ ꯉꯥꯡꯉꯦꯕ ꯅꯪ ꯑꯥ
ꯑꯥ ꯍꯣꯏ ꯑꯗꯨꯃꯥꯏꯅ ꯆꯞꯅ ꯉꯥꯡꯕꯗꯣ ꯑꯗꯨꯒꯤ ꯑꯗꯣ ꯑꯩꯗꯤ ꯑꯁꯦꯡꯕꯗꯤ ꯁꯤꯁꯦ ꯑꯩꯅ ꯐꯥꯔꯒ ꯉꯥꯡꯉꯤꯅꯦꯕ ꯌꯥꯝꯅ ꯇꯞꯅ ꯉꯥꯡꯉ ꯈꯕꯒꯤ ꯅꯠꯇꯦꯕ ꯀꯩꯅꯣ ꯍꯥꯏ ꯀꯥꯟꯗ ꯑꯩꯒꯤ ꯂꯩ ꯇꯠꯅꯦꯦꯕ ꯑꯩꯗꯣ ꯍꯥꯟꯅ ꯑꯉꯥꯡ ꯑꯣꯏꯔꯤꯉꯩ ꯑꯉꯥꯡ ꯑꯣꯏꯔꯤꯉꯩꯗ ꯂꯩ ꯆꯠꯄꯗꯤ ꯊꯨꯅ ꯉꯥꯡꯉꯗꯤ ꯑꯃ ꯑꯣꯏꯅ ꯇꯠꯂꯦꯕ
ꯎꯝ
ꯑꯩꯗꯤ ꯕ꯭ꯔꯦꯛ ꯐꯥꯔ ꯐꯥꯅ ꯉꯥꯡꯖꯕꯅꯦꯕ
ꯑꯗ ꯃꯣꯏꯅꯗꯤ ꯑꯩꯗꯤ ꯌꯥꯝꯅ ꯒ꯭ꯌꯥꯟ ꯇꯥꯕ ꯑꯣꯏꯅ ꯎꯈ꯭ꯔꯦ
ꯒ꯭ꯌꯥꯟ ꯇꯥꯕ ꯃꯥꯜꯂꯦꯗ ꯑꯗꯨꯝ
ꯑꯣ ꯃꯥꯟꯕ꯭ꯔꯥ ꯃꯥꯟꯗꯨ ꯃꯥꯜꯂꯗꯤ ꯅꯠꯇ꯭ꯔꯕꯅꯦ ꯍꯥꯏꯌꯦ ꯑꯩꯈꯣꯏ ꯃꯥꯅ
ꯋꯥꯉꯥꯡ ꯁꯥꯉꯥꯡꯗꯨꯁꯨ ꯑꯗꯨꯝ ꯃꯥꯜꯂꯦꯕ
ꯑꯣ ꯄ ꯃꯥ ꯃꯥꯟꯖꯔꯤ